ꯇꯥꯕꯤꯔꯦ ꯉꯁꯤꯗꯤ ꯐꯅꯌꯥꯝ ꯀꯩꯅꯣ ꯆꯥꯏꯉꯣ ꯀꯛꯊꯠꯂꯤꯉꯣ ꯉꯁꯤꯗꯤ ꯍꯥꯏꯗꯤ ꯐꯖꯅ ꯃꯁꯤꯡ ꯁꯨꯅ ꯉꯥꯡꯗꯕꯒꯤ
ꯅꯪꯒꯤ
ꯅꯪꯅ ꯇꯧꯔꯛꯑꯦꯗꯅ
ꯎꯝ
ꯑꯗꯨꯒ ꯅꯪꯅ ꯑꯩꯅ ꯀꯩꯅꯣ ꯌꯧꯔꯦꯗꯅ ꯍꯥꯏꯗꯤ ꯊꯥꯔꯇꯤ ꯌꯧꯔꯦꯗꯅ ꯑꯗꯨꯒ ꯅꯪꯒꯤꯁꯨ ꯍꯥꯏꯐꯦꯠ ꯈꯔ ꯉꯥꯡꯉꯛꯇ꯭ꯔꯗꯤ ꯎꯝ ꯎꯝ ꯅꯪ ꯇꯥꯔ ꯂꯩ ꯑꯣꯏꯗꯣ
ꯎꯝ ꯎꯝ
ꯑꯗꯨꯗꯣ ꯌꯥꯗ ꯃꯥꯜꯂꯦꯕ ꯗꯥꯏꯅꯥꯒ ꯃꯣꯏꯕꯥꯅꯤ ꯋꯥꯔꯤ ꯁꯥꯟꯅꯈꯤꯕꯗꯣ
ꯑꯥ
ꯑꯧꯗ ꯗꯥꯏꯅꯥꯗꯣ ꯎꯝ ꯎꯝꯗꯪ ꯇꯧꯔ ꯂꯩ ꯍꯥꯏꯕ ꯑꯗꯨꯗꯨꯒꯤ ꯔꯤꯖꯦꯛ ꯆꯥꯏꯌꯦꯕ
ꯑꯗꯨꯝ ꯇꯧꯋ ꯇꯧꯕ ꯃꯥꯜꯂꯦ ꯈꯪꯗꯌꯦ ꯍꯥꯏꯗꯤꯅꯦ ꯁꯤꯟꯕꯩꯕꯥꯅꯤꯒꯤ ꯑꯍꯥꯟꯕꯒꯤ ꯁꯤꯟꯕ ꯅꯨꯡ ꯇꯧꯔꯣꯑꯣ ꯑ ꯇꯔꯨꯛ ꯇꯧꯕꯗꯣ ꯑꯗꯨꯗꯣ ꯑꯅꯤꯅꯦꯕ ꯔꯤꯖꯦꯛꯁ ꯍꯥꯏꯁꯦ ꯁꯤꯟꯕꯒꯤ ꯑꯅꯤ ꯅꯠꯇꯕ ꯑꯩꯒꯤ ꯑꯃ ꯁꯤꯟꯕꯒꯤ ꯑꯃ
ꯑꯗꯨꯅꯦ ꯑꯗꯨꯗ ꯇꯧꯔꯤ ꯃꯤꯗꯨꯅꯁꯨ ꯋꯥꯏ ꯑ ꯉꯥꯡꯗꯕꯩꯅꯦꯕ ꯎꯝ ꯎꯝ ꯇꯧꯔ ꯂꯩꯕꯩꯅꯦꯕ
ꯎꯝ
ꯑꯗꫭꯏꯗꯤ ꯑꯩꯁꯨ ꯉꯁꯤ ꯐꯅꯌꯥꯝ ꯆꯥꯏꯑꯕ ꯑꯗꯨꯃꯥꯏꯅ ꯑꯅꯤ ꯆꯥꯏꯑꯕ ꯑꯩꯅ ꯍꯥꯏꯖꯤ ꯄꯥꯏꯕ ꯃꯤꯗꯨꯅ ꯉꯥꯡꯉꯨ ꯍꯥꯏꯌꯦꯅ ꯄꯥꯏꯕ ꯃꯤꯗꯨꯅ ꯂꯣꯏ ꯉꯥꯡꯉꯗꯤ ꯋꯥꯔꯤ ꯁꯥꯟꯅꯕ ꯆꯤꯡꯗ꯭ꯔꯦꯗꯅ
ꯍ
ꯑꯖ ꯁꯅ ꯃꯣꯏꯗꯨ ꯀꯊꯔꯛꯄ ꯃꯥꯂꯦꯕ ꯇ ꯄꯊꯥꯏ ꯑꯃꯥꯡꯦ ꯑꯅꯤ ꯑꯍꯨꯝꯅꯤ ꯐꯦ ꯑꯃꯉꯦ ꯀꯣꯜ ꯇꯔꯦꯠ ꯅꯤꯄꯥꯜꯃꯨꯛꯀꯤ ꯆꯥꯡꯅꯤ ꯃꯥꯡꯈꯠꯂꯛꯏꯁꯩ ꯇꯧꯕ ꯌꯥꯗꯕꯋ ꯀꯩꯋꯣ
ꯑꯩꯁꯨꯅꯦ ꯑꯩ ꯁꯤꯟꯕꯒꯤꯗ ꯑꯅꯤ ꯃꯥꯡꯉꯦꯅ ꯑꯗꯨꯒ ꯑꯃꯨꯛ ꯗꯥꯏꯅꯥꯒꯤꯗ ꯑꯍꯨꯝꯃꯨꯛꯅꯦ ꯇꯔꯏꯁꯨꯋꯥꯔ ꯑꯗꯨꯏ ꯃꯉꯥ ꯑꯃꯨꯉꯥꯏ
ꯑꯣꯝ
ꯇꯧꯁꯤꯟꯕꯒꯤꯗꯨꯗꯤ ꯑꯃꯇꯪ ꯇꯧꯗꯧ ꯉꯥꯏꯔꯤꯕ ꯑꯩꯗꯣ
ꯑꯣ
ꯅꯪꯣꯟꯅꯗꯤꯁꯤꯒ
ꯑꯩ ꯂꯣꯏꯔꯦ ꯁꯤꯒ ꯌꯥꯝ ꯐꯔꯦ ꯅꯨꯡꯉꯥꯏꯖꯔꯤ ꯊꯥꯒꯠꯆꯔꯤ ꯑꯩ ꯑꯗꯨꯒꯤꯅꯦ ꯑꯩꯅ ꯉꯝꯗ꯭ꯔꯁꯨ ꯉꯝꯗꯅ ꯑꯝꯇ ꯂꯣꯏꯁꯜꯍꯧꯔꯒꯦꯅ ꯍꯥꯏꯗꯤ ꯅꯦꯅ ꯇꯥꯏꯗꯅ ꯕꯔꯁꯟ ꯒꯤꯞꯇꯨꯅ ꯑꯁ ꯑꯩꯈꯣꯏ ꯃꯥꯁꯦ ꯑꯃꯨꯛ ꯐꯣꯟ ꯇꯧꯁꯂꯛꯑꯦ ꯅꯪꯅꯥ ꯃꯃꯥꯗ ꯐꯣꯟꯇ ꯇꯧ ꯑ ꯑꯩꯗ ꯇꯧꯁꯤꯜꯂꯛꯑꯦ ꯁꯤꯁꯤꯗꯩ ꯑꯝ ꯇꯧ ꯂꯥꯂ ꯂꯥꯏꯟꯗ ꯎꯝ
ꯑꯁ ꯉꯁꯥꯏꯗꯗꯦꯅ ꯑ ꯇꯧ ꯧꯔꯥ ꯆꯂ
ꯑꯥ ꯑꯦ ꯄꯥꯏꯕ ꯌꯥꯔꯦ ꯑ ꯐꯔꯛ ꯌꯥꯝ ꯇꯥꯏꯌꯦ ꯗꯤꯇꯤ
ꯃꯩꯊꯗ ꯑꯗꯨꯝ ꯉꯥꯡꯒꯦꯅ ꯑꯗꯨꯝ ꯇꯥꯗ꯭ꯔꯁꯨ
ꯉ ꯀꯣꯝꯅꯪ ꯍꯣꯏ ꯅꯪꯁꯨ ꯑꯗꯨꯝ ꯉꯥꯡꯕꯗꯤ ꯉꯥꯡꯉꯣ ꯏ ꯋꯥꯏꯅ ꯍꯥꯞꯇꯅꯦ
ꯋꯥ ꯉꯥꯡꯗ꯭ꯔꯗꯤ ꯑꯃꯨꯛ ꯇꯠꯈ꯭ꯔꯗꯤ ꯅꯨꯡꯉꯥꯏꯔꯣꯏꯕ ꯃꯁꯤꯡ ꯂꯧꯍꯧꯅꯕ
ꯍꯣꯏ ꯑꯗꯨꯅꯦꯁꯨ ꯑꯗꯨꯗꯒꯤ ꯖꯦꯔꫭꯔꯣ ꯅꯥꯏꯟ ꯋꯥꯟꯂꫭ ꯅꯥꯏ ꯋꯥꯟꯅꯦ
ꯑꯣ ꯌꯥꯔ ꯍꯥꯏꯇꯔꯤ ꯊꯔ ꯑꯗꯨꯒꯥꯡꯪꯦ
ꯑ ꯌꯥ ꯑꯩꯁꯨꯗꯔꯃꯃ ꯐꯣꯟ ꯑꯗꯨꯝ ꯇꯧꯁꯂ ꯂꯩꯔꯤ ꯄꯥꯃꯤꯁꯨ ꯌꯥꯗ꯭ꯔꯤ ꯑꯗꯩ ꯅꯅꯥꯎꯗꯩ ꯇꯧꯗꯧꯁꯤ ꯅꯅꯥꯎꯒꯤ ꯐꯣꯟ ꯄꯩꯁꯥ ꯌꯥꯎꯗꯦꯕ
ꯑ ꯐꯔꯅꯦ
ꯑꯝ ꯑꯣ ꯌꯥꯔ ꯃꯥꯔꯦ
ꯑ ꯑ ꯁꯣꯝꯗ ꯑꯩꯈꯣꯏ ꯏꯕꯣꯛꯁꯦ ꯏꯕꯣꯛ ꯇꯧꯔ ꯀꯞꯄꯤ ꯀꯟꯅ
ꯅꯪꯒꯤꯗ ꯇ ꯅꯪꯒꯤꯗꯤ ꯇꯧꯔꯣꯑꯣ ꯇ ꯍꯥꯏ ꯑꯁ ꯌꯥꯔꯔꯣꯏꯅꯦ ꯑꯁ ꯕꯦꯔꯥ ꯌꯥꯝ ꯀꯥꯏꯌꯦ ꯑꯁ ꯆꯩꯔꯥꯅꯤꯌꯦ
ꯍꯣꯏ ꯃꯇꯥꯡꯁꯦ ꯅꯪ ꯐꯣꯟ ꯄꯈꯠꯄ ꯌꯥꯗ꯭ꯔꯦ ꯑꯩꯣ ꯍꯥꯏꯗꯤ ꯐꯣꯟꯗꯣ ꯍꯦꯡ ꯆꯠꯈ꯭ꯔꯦ
ꯅꯠꯇꯦ ꯑꯗꯨꯕꯨꯗꯤ ꯍꯥꯏ ꯍꯣꯔꯦꯟ ꯊꯕꯛ ꯇꯧꯕꯩꯅꯦꯕꯗꯤ ꯍꯥꯏꯅ ꯑꯗꯨꯝ ꯃꯣꯏ ꯑꯗꯨ ꯇꯧꯔꯦꯗꯥ ꯇꯧꯔꯦꯥꯎ ꯄꯤꯔꯛꯄ ꯃꯣꯏꯁꯨ ꯊꯨꯕꯩ ꯇꯧꯔꯛꯄ ꯑꯣꯏꯔꯝꯃꯗꯤ ꯂꯦ ꯂꯟꯗ ꯇꯧꯕꯅꯤ ꯇ ꯈ ꯇꯔꯥ ꯃꯔꯥ
ꯅꯪ ꯁꯤꯟꯕꯒꯤ ꯊꯕꯛ ꯂꯣꯏꯈ꯭ꯔꯔꯕ
ꯆꯗꯔꯤ ꯍꯥ ꯑꯣ ꯑꯗꯨꯒ ꯃꯥꯗꯤ ꯂꯣꯏꯗ꯭ꯔꯤ ꯃꯥ ꯑꯃꯇꯪ ꯋꯥꯠꯂꯤꯌꯦꯥ ꯇꯔꯥ ꯁꯨꯈꯤꯗꯧꯕ ꯍꯥꯏꯗꯤ ꯑꯃ ꯃꯉꯥ ꯃꯉꯥ ꯂꯣꯏꯁꯤꯜꯂꯒ ꯇꯔꯥ ꯁꯨꯗꯣꯏꯅꯤꯗꯅ ꯑꯗꯨ ꯉꯉꯥ ꯑꯃ ꯂꯣꯏꯗꯗꯣ ꯑꯃ ꯋꯥꯠꯂꯤꯌꯦ
ꯎꯝ
ꯑꯗꯨꯗꯨꯗ ꯑꯃꯗꯣ ꯀꯅꯥ ꯇꯧꯗꯣꯏꯅꯣ ꯑꯩꯉꯣꯟꯗ ꯇꯧꯒꯦ ꯇꯧꯔꯒ ꯑꯩꯁꯤꯅ ꯌꯥꯗ꯭ꯔꯕ
ꯎꯝ ꯍꯣꯏ ꯍꯣꯏ
ꯑ ꯑꯗꯨꯗꯒꯦ ꯌꯥꯗꯇꯅ
ꯍꯁꯨꯨ ꯑꯩ ꯇꯔꯥ ꯁꯨꯗ꯭ꯔꯤ ꯀꯩꯅꯣ ꯇꯧꯔꯦ ꯍꯧꯖꯤꯛ ꯅꯤꯄꯜ ꯁꯨꯔꯝꯃꯅꯦ
ꯑꯣ ꯑꯩꯅ ꯑꯩꯈꯣꯏ ꯅꯥꯎꯗ ꯇꯧꯁꯟꯕꯁꯨ ꯌꯥꯗ꯭ꯔꯦꯕ ꯑꯩꯗꯣ ꯆꯞꯄꯒ ꯑꯗꯨꯝ ꯂꯩ ꯑꯍꯨꯝꯒꯇ ꯉꯥꯏꯔꯦꯕ ꯑꯩ ꯀꯨꯟ ꯃꯉꯥ ꯁꯨꯗꯧꯕ
ꯎꯝ
ꯑꯩꯒꯤꯗꯣ ꯀꯨꯟ ꯃꯉꯥ ꯁꯨꯔꯗꯤ ꯂꯣꯏꯔꯝꯗꯧ ꯃꯥꯜꯂꯦꯕ ꯍꯥꯏꯗꯤ ꯃꯤ ꯃꯉꯥ ꯍꯥꯏꯗꯅ
ꯎꯝ
ꯃꯤ ꯃꯉꯥꯗ ꯃꯉꯥꯔꯛ ꯑꯣꯏꯔꯗꯤ ꯀꯨꯟ ꯃꯉꯥ ꯇꯏꯗꯅ ꯑꯗꯨꯗꯩ ꯀꯨꯟ ꯃꯉꯥ ꯁꯨꯗꯧꯕ ꯑꯍꯨꯝ ꯅꯉꯥꯏ ꯍꯧꯔꯕꯅꯦ ꯑꯗꯨ ꯌꯥꯗ꯭ꯔꯦꯕ ꯆꯦꯜꯂꯣ ꯆꯦꯜꯂꯣ ꯆꯦꯜꯂꯣ ꯀꯗꯥꯅꯣꯁꯤꯅ ꯑꯗꯨꯒ ꯃꯃꯥꯕꯨꯗꯤ ꯂꯦꯟꯂꯥꯏꯟꯗ ꯁꯥꯟꯅꯈ꯭ꯔꯦ ꯌꯥꯔꯦ
ꯂꯑ ꯍꯥꯏꯕ꯭ꯔꯣ
ꯂꯥꯛꯇ꯭ꯔꯤꯌꯦ ꯆꯥꯛ ꯆꯥꯑ ꯆꯥꯛ ꯆꯥ ꯊꯣꯡꯑꯝꯃꯣ ꯑꯗꯨꯅ ꯍꯥꯏꯕ ꯆꯥꯅꯤꯡꯉꯗꯤ
ꯑꯩꯈꯣꯏꯁꯨ ꯆꯥꯊꯣꯛꯑꯝꯕꯗꯤ ꯉꯁꯥꯏ ꯍꯥꯏꯕꯅꯦ ꯍꯥꯏꯗꯤ ꯊꯦꯡꯗꯣꯏ ꯃꯥꯜꯂꯦꯕ ꯃꯣꯏꯗꯨꯗꯒꯤ ꯃꯣꯏ ꯀꯩ ꯀꯩ ꯆꯥꯔꯛꯄ ꯌꯥꯏꯗꯅ ꯍꯥꯏꯗꯤ ꯅꯨꯄꯤ ꯃꯌꯨꯝ ꯅꯨꯄꯥ ꯃꯌꯨꯝ ꯆꯠꯂꯗꯤꯦ
ꯍꯣꯏ ꯑꯗꯨ ꯆꯠꯇꯧꯁꯨ ꯃꯥꯜꯂꯦꯗꯤ ꯍꯥꯏꯈꯤꯕꯅꯦꯕ ꯑꯗꯨ ꯈꯪꯗꯦ ꯑꯩꯅ ꯑꯃꯨꯛ ꯅꯣꯏꯃ ꯍꯣꯏꯁꯨ ꯁꯨ ꯒꯥꯔꯤ ꯄꯨꯖꯔꯗꯤ ꯉꯟꯇꯥꯅ ꯍꯜꯂꯛ ꯌꯥꯅꯤꯗꯅ ꯑꯗꯣ ꯃꯥ ꯃꯥ ꯖꯤ ꯍꯣꯏꯒ ꯆꯠꯃꯤꯟꯅꯕꯅꯤꯅ ꯍꯜꯂꯛꯄꯗꯣ ꯃꯇꯣꯝꯇ ꯍꯜꯂꯛ ꯌꯥꯔꯝꯃꯔꯣꯏ ꯑꯗ ꯑꯩ ꯃꯥꯃꯁ ꯍꯣꯏꯗꯤ ꯑꯗꯨꯝ ꯂꯩꯊꯁ ꯍꯥꯏꯕ ꯃꯤꯅꯤꯗꯣ ꯎꯝ ꯑꯗꯨꯒꯤ ꯂꯩꯊꯁꯦ ꯍꯥꯏꯔꯝꯃꯗꯤ ꯑꯃꯨꯛ ꯍꯜꯂꯛꯄ ꯌꯥꯔꯝꯃꯔꯣꯏ
ꯑꯣꯏ ꯒꯔ ꯒꯔ ꯇꯗ
ꯑꯗꯒꯤ ꯑ ꯍꯧꯖꯤꯛ ꯏ ꯆꯥꯛ ꯊꯣꯡꯕꯗ ꯀꯩꯀꯩ ꯈꯔ ꯇꯧꯈꯤꯕꯗꯣ
ꯎꯝ
ꯑꯗꯨ ꯑꯃꯨꯛ ꯀꯩꯝ ꯇꯧꯔꯝꯗ꯭ꯔꯦ ꯑꯩ ꯍꯥꯡꯗꯣꯛꯑ ꯌꯦꯡꯉꯦ
ꯑ
ꯌꯥꯈꯔꯦ
ꯇꯅꯦ ꯀꯥꯥꯛꯗ ꯑꯣꯝꯗꯤꯗꯦ
ꯑꯥ ꯑꯗꯨꯒ ꯃꯅꯤꯡ ꯋꯥꯏꯗꯨꯗꯤ ꯈꯔ ꯀꯥꯔꯝꯗꯧ ꯃꯥꯜꯂꯦ ꯀꯨꯏꯅ ꯊꯝꯃꯨꯕ ꯌꯥꯏꯅ ꯃꯟꯗꯟꯅꯝ ꯅꯅ
ꯀ ꯇꯣꯡꯉꯦ
ꯍꯧꯖꯤꯛꯀꯤꯗꯤ ꯑꯅꯤ ꯈꯛꯇꯪ ꯊꯣꯡꯉꯦ
ꯑꯩꯣꯏ ꯑꯩꯣꯏ ꯑꯅꯤꯐ ꯊꯤ
ꯎꯝ ꯑꯅꯤꯈꯛꯪ ꯊꯣꯡꯉꯦ ꯑꯗꯨꯒ ꯑꯌꯨꯛꯇꯗꯤ ꯑꯌꯨꯛꯇꯗꯤ ꯑꯍꯨꯝ ꯃꯔꯤ ꯑꯗꯨꯃꯥꯏꯅ ꯑꯦ ꯃꯤꯔꯨꯒꯥꯏꯁꯦ ꯑꯩꯈꯣꯏꯗꯤ ꯀꯩꯅꯣ ꯋꯥꯅꯤꯌꯦ ꯀꯞꯅꯦ ꯀꯞ
ꯑꯣ ꯑꯗꯨ ꯑꯗꯨꯅꯦꯕ ꯑꯩꯈꯣꯏ ꯃꯤ ꯇꯔꯨꯛꯀ ꯅꯣꯏ ꯃꯤ ꯃꯔꯤꯒ ꯃꯥꯟꯅꯔꯕ
ꯅꯣꯏꯒꯤ ꯀ꯭ꯂꯥꯁꯇꯣ
ꯑꯥ
ꯍꯥꯏꯗꯤ ꯅꯠꯇꯦ ꯅꯣꯏꯒꯤꯅ ꯃꯤꯔꯨꯞ ꯃꯤꯔꯨꯞꯇꯨꯅꯤꯗꯅ ꯅꯠꯇ꯭ꯔꯣ ꯃꯤꯔꯣ ꯑꯁꯦꯡꯕꯗꯣ ꯑꯩꯈꯣꯏꯗꯤ ꯑꯗꯨꯏ ꯃꯤꯔꯨꯞ ꯑꯁꯦꯡꯕꯗꯣ ꯌꯥꯈꯤꯗ꯭ꯔꯦꯕ ꯑꯗꯨꯗꯨꯒꯤ ꯒ꯭ꯂꯥꯁꯇ ꯊꯣꯡꯉꯦ ꯒ꯭ꯂꯥꯁꯇ
ꯃꯆꯥꯥꯗ
ꯑ ꯒ꯭ꯂꯥꯁ ꯆꯥ ꯊꯛꯅꯕ ꯒ꯭ꯂꯥꯁꯇꯣ ꯑꯗꯨ ꯑꯅꯤ ꯑꯗꯨꯗꯨꯅ ꯃꯣꯏ ꯆꯥꯛꯀꯧꯕꯒꯤ ꯑꯆꯧꯕ ꯇꯧꯔꯛꯄꯗꯣ
ꯎꯝ
ꯑꯗꯨꯏ ꯑꯆꯧꯕꯗꯨꯁꯨ ꯌꯥꯗ꯭ꯔꯦꯕ ꯊꯣꯡꯕ ꯍꯥꯏꯗꯤ ꯈꯤꯇꯪꯈꯛ ꯇꯤꯠ ꯂꯥꯎꯅ ꯊꯣꯡꯉꯕꯅꯤꯅ ꯌꯥꯗ꯭ꯔꯦꯅ ꯊꯣꯡꯕꯗꯣ ꯥꯛꯣ ꯍꯥꯎ
ꯍ ꯍ ꯍ
ꯑꯩꯅ ꯃꯆꯥ ꯂꯩꯍꯜꯂꯣꯗꯤ ꯍꯥꯏꯕꯅꯦ ꯑꯗꯨ ꯃꯣꯏꯅ ꯆꯥꯛ ꯆꯥꯅꯕꯗꯁꯨ ꯑꯗꯨꯝ ꯊꯣꯡ ꯌꯥꯅꯕꯁꯤ ꯑꯗꯨꯝ ꯂꯩꯔꯣꯅ ꯑꯆꯧꯕ ꯂꯩꯁꯜꯂꯤ ꯑ ꯀꯥꯟꯅꯗꯦ ꯍꯥꯏꯕ ꯆꯥꯛ ꯆꯥꯕꯕꯨ ꯅꯨꯡꯗꯤ ꯀꯥꯟꯅꯕ ꯗ ꯃꯤꯒꯤ ꯑꯗꯨꯅꯦ ꯃꯤꯒꯤ
ꯀꯗꯣ ꯅꯨꯡꯇꯤꯒꯤꯗ ꯐꯜꯂꯛꯏꯅꯦꯕ
ꯃꯤꯒꯤ ꯅꯨꯡꯇꯤꯒꯤ ꯁꯤꯖꯤꯟꯅꯗꯧꯕ ꯄꯣꯠꯁꯤꯗ ꯅꯣꯡ ꯐꯥꯗꯣꯛ ꯆꯥꯛ ꯆꯥꯅꯕ ꯑꯦ ꯆ ꯆꯣꯡꯗꯤ ꯑꯗꯨꯝ ꯅꯍꯈꯩꯁꯨꯝ ꯃꯆꯥꯗ ꯑꯗꯨꯝ ꯌꯥꯅ ꯌꯥꯅꯕ ꯊꯣꯡꯉꯦ ꯑꯗꯨꯃꯥꯏꯅ ꯑꯗꯨꯝ ꯊꯣꯡ ꯌꯥꯔꯕꯁꯦ ꯍꯦꯔꯥꯟ ꯇꯨꯔꯥꯟ ꯇꯧꯋꯦ ꯍꯥꯏꯕ ꯁꯨꯃꯥꯏꯅ ꯀꯩ ꯀꯥꯟꯅꯔꯤꯒꯦ ꯃꯣꯏꯅ ꯄꯩꯁꯥ ꯇꯤꯡꯈꯩ ꯂꯩꯔꯨꯏꯗꯣ ꯀꯥꯟꯅꯗ꯭ꯔꯦ ꯑꯗꯨꯝ ꯍꯥꯞꯆꯤꯜꯂ ꯊꯝꯈ꯭ꯔꯦ ꯃꯣꯏ ꯆꯥꯛ ꯆꯥꯅꯕ ꯅꯨꯃꯤꯠ ꯑ ꯄꯨꯊꯣꯛ ꯇꯕꯃꯦ ꯑꯝꯇꯕꯨ ꯍꯥꯏꯁꯤ꯭ꯔꯥ ꯀꯩꯅꯣ ꯆꯥꯛ ꯁꯥꯟꯅꯔꯁꯤꯗꯅ ꯅꯣꯏꯅ ꯄꯤꯔꯛꯄ ꯄꯤꯔꯛꯄ ꯊꯣꯡꯅꯕꯁꯦ ꯑꯝꯇ ꯊꯣꯡꯒꯦꯗꯅꯅ
ꯆꯥꯅꯕꯗꯤ ꯌꯥꯗ ꯌꯥꯔꯕꯅꯤ ꯃꯈꯣꯏ ꯃꯤ ꯁꯨꯔꯦꯅ ꯍꯥꯏꯗꯤ ꯅꯠꯇ꯭ꯔ ꯑ ꯑꯗꯨ ꯍꯥꯏꯗꯤ ꯑꯗꯨ ꯁꯨꯦ ꯑꯗꯨꯏꯁꯨ ꯁꯥ ꯉꯥ ꯅꯥꯗ꯭ꯔꯗꯤ ꯑꯃꯨꯛ ꯐꯕꯅꯦ
ꯍꯣꯏ ꯑꯗꯒꯤ ꯅꯣꯏ ꯃꯥꯁꯨ ꯅꯍꯥꯟ ꯍꯥꯏꯔꯝꯕꯗꯣ ꯇꯥꯡꯕ
ꯂꯉ ꯑꯥ
ꯇꯥꯃꯉꯥꯗ ꯀꯩ ꯂꯩꯒꯦꯕ
ꯑꯩꯈꯣꯏꯗ ꯀꯧꯗꯣꯏꯕ ꯑꯉꯥꯡꯉꯩ ꯑꯍꯟ ꯌꯥꯎꯗꯕꯤ
ꯀꯩ ꯂꯩꯒꯦꯕ
ꯀꯩ ꯇ ꯃꯥꯒ ꯀꯩ ꯂꯩꯒꯦꯕꯅꯣ
ꯀꯩ ꯂꯩꯒꯦꯕ ꯑꯉꯥꯡ ꯑꯀꯧꯗꯣꯏꯁꯦ
ꯁꯨꯝ ꯑꯩꯈꯣꯏ ꯕꯥꯅ ꯑꯃ ꯌꯦꯟ ꯑꯃ ꯑꯃꯣ ꯑꯃ ꯈꯥꯛꯑꯦ ꯍꯥꯏꯕꯗꯣ ꯑꯩ ꯂꯥꯛ ꯒꯟꯖ꯭ꯔꯥꯅꯦꯅ ꯑꯗꯨꯏ ꯑꯉꯥꯡ ꯃꯌꯥꯝ ꯄꯨꯜꯂ ꯄꯤꯖꯅꯤꯅ ꯍꯟꯗꯛ ꯆꯥꯊꯣꯛꯑꯁꯦ ꯍꯥꯏꯕ ꯑꯗꯨꯒꯤ ꯆꯥꯛ ꯑꯃ ꯂꯩꯌꯦ ꯑꯗꯨꯗ
ꯎꯝ
ꯑꯗꯨꯗꯒꯤ ꯍꯣꯏ ꯑꯉꯥꯡꯒꯤꯗ ꯑꯣꯡꯂꯤ ꯀꯤꯠꯁ ꯑ ꯑ ꯑ ꯁꯣꯔꯤ ꯁꯣꯔꯤ ꯍꯥꯏ ꯁꯔꯦ ꯁꯣꯏꯔꯦ ꯑꯣ ꯑꯣ ꯑꯣꯏ ꯑꯣꯏ ꯁꯣꯏ
ꯅꯪ ꯄꯤꯌꯨ ꯄꯤꯌꯨ ꯍꯧꯖꯤꯛꯀꯤꯗꯨ ꯌꯥꯎꯕꯤꯔꯨꯔ ꯇꯥꯕꯤꯔꯨꯔꯅꯨ
ꯀꯧꯊ ꯀꯧꯊ ꯄꯥꯏꯅ ꯁꯄꯗ ꯁ ꯆꯞꯈ ꯃꯥꯗ ꯀꯣ ꯑꯒꯤ ꯑꯗꯨꯒꯤ ꯑꯗꯨ ꯅꯨꯃꯤꯠꯇꯣ ꯆꯥꯟꯅꯁꯦ ꯍꯥꯏ ꯑꯗꯨ ꯃꯥꯅ ꯑ ꯄꯥꯛꯄꯤ ꯅꯨꯄꯤ ꯌꯥꯗꯦ ꯀꯣ ꯑꯉꯥꯡꯇꯪꯅꯤ ꯀꯣꯌꯦ
ꯑꯣ ꯑꯗꯨꯏꯁꯨ ꯃꯥꯗꯤ ꯂꯥꯛꯄ ꯄꯖꯥ ꯑꯣꯏ ꯇ
ꯑꯗꯨ ꯂꯥꯛꯑꯣꯗꯤ ꯍꯥꯏꯒꯌꯦ ꯀꯩꯅꯣ ꯑꯌꯨꯛꯇ ꯇꯧꯗ ꯃꯥꯜꯂꯦ ꯇꯥꯡ ꯃꯉꯥꯁꯦ ꯃꯥꯏ ꯆꯤꯡꯗꯅ ꯑꯗꯨꯝ ꯇꯥꯕꯅꯦ
ꯃꯥ ꯅꯅꯨ ꯃꯥꯏꯖꯤꯡꯅ
ꯑꯥ ꯍꯥꯏꯗꯤ ꯇꯥꯡ ꯀꯨꯟ ꯃꯥꯄꯟꯗꯣ ꯅꯤꯡꯊꯧꯀꯥꯕꯅꯦ ꯃꯥꯥꯏ ꯃꯆꯥꯗꯣ ꯂꯥꯛꯏꯗꯅ ꯉꯁꯤꯁꯨ ꯑꯗꯨ ꯇꯥꯡ ꯀꯨꯟꯃꯄꯟꯐꯧ ꯂꯥꯛꯈꯤꯅꯦꯕ ꯇꯥꯡ ꯑꯃꯗ ꯀꯥ ꯍꯧꯅꯤ ꯍꯥꯏꯕꯅꯦꯕ
ꯑ
ꯗꯣ ꯉꯁꯤꯗꯣ ꯃꯥꯒꯤ ꯑꯃ ꯅꯤꯉꯣꯜ ꯑꯃ ꯂꯩꯕꯗꯨꯒꯤ ꯆꯠꯀꯅꯤ ꯍꯥꯏꯕꯅꯦꯕ ꯆꯠꯇ꯭ꯔꯔꯤꯌꯦ ꯑꯗꯨꯅ ꯃꯊꯪ ꯅꯣꯡꯃꯥꯏꯖꯤꯡ ꯆꯠꯀꯅꯦ ꯑꯦ ꯑꯗꯨꯗꯤ ꯌꯥꯗ꯭ꯔꯣꯏꯒꯤꯅꯦ
ꯈꯪꯗꯦ ꯑꯩꯈꯣꯏꯒꯤꯗꯨꯗꯤ ꯀꯩꯝꯇ ꯂꯩꯇꯦ ꯐꯠꯇꯕ ꯅꯠꯇ꯭ꯔꯣ ꯍꯌꯦꯡ ꯍꯪꯆꯤꯠꯀꯤꯁꯦ ꯎꯝ ꯑꯃꯨꯛ ꯂꯩꯁꯜꯂꯝꯃꯗꯤ
ꯎꯝ
ꯑꯗꯨꯗ ꯑꯩꯅ ꯑꯩꯈꯣꯏ ꯃꯥꯗ ꯍꯥꯏꯕ ꯆꯠꯇꯣꯏꯅꯦꯅ ꯑꯩꯈꯣꯏꯃꯥꯏꯅ ꯀꯥꯏ ꯆꯠꯇꯣꯏꯕ ꯍꯥꯏꯌꯦ ꯍꯥꯏ ꯑꯩꯈꯣꯏ ꯑꯍꯨꯝ ꯆꯠꯇꯣꯏꯅꯦ ꯍꯥꯏ ꯀꯥꯏ ꯆꯠꯇꯣꯏꯕ ꯍꯥꯏꯦ ꯑꯦ ꯆꯥꯕ ꯆꯠꯇꯣꯏꯅꯦ ꯍꯥꯏꯕ ꯀꯩ ꯆꯠꯇꯣꯏꯕ ꯈꯥꯏ ꯆꯠꯇꯣꯏꯕ ꯑꯗꯨ ꯇꯧ ꯂꯩ ꯑꯩꯅ ꯆ ꯑꯗꯨꯣꯏꯅꯦ ꯑꯩꯈꯣꯏ ꯑꯍꯨꯝꯈꯛ ꯀꯅꯥꯝ ꯌꯥꯎꯍꯟꯗꯕꯤꯗꯎ ꯑꯩꯈꯣꯏ ꯑꯍꯨꯝꯗ ꯁꯥꯟꯇꯤꯗ ꯑꯝꯇ ꯆꯠꯂꯨꯏꯒꯦꯅ ꯍꯥꯏꯕ ꯑꯗꯨꯅꯗꯤ ꯀꯦꯕ ꯍꯧꯋ ꯦ ꯃꯅꯦꯝꯇꯕ
ꯑꯁ ꯑꯩ ꯒꯥꯔꯤ ꯑꯆꯧꯕ ꯊꯧꯕ ꯇꯝꯅꯤꯡꯉꯤꯉꯣ
ꯑꯩꯁꯨ ꯇꯝꯗꯤ ꯇꯝꯅꯤꯡꯉꯦ ꯒꯥꯥꯏ ꯑꯆꯧꯕ ꯊꯧꯅꯤ ꯑꯩꯅ ꯉꯔꯥꯡꯈꯣꯠꯄꯥꯗ ꯍꯥꯏꯕ ꯄꯚꯥꯏ ꯑꯩꯁꯦ ꯒꯥꯔꯤ ꯑꯆꯧꯕ ꯊꯧꯔꯗꯤ ꯀꯔꯝꯕ ꯆꯥꯅꯍꯅꯤꯡꯉꯤ ꯀꯅ ꯋꯥꯔꯤꯁꯦ ꯍꯧꯗꯣꯛꯄ ꯑꯩꯅ ꯑꯗꯨꯗꯨꯒ ꯑꯩꯈꯣꯏ ꯄꯅ ꯍꯥꯏꯅꯤꯩ ꯅꯦꯅꯣꯅ ꯅꯅꯤ
ꯑ ꯁꯨꯃꯥꯏ ꯑ ꯑꯩꯁꯦ ꯒꯥꯔꯤ ꯑꯧꯕ ꯌꯥ ꯇꯗꯕꯤꯗ ꯊꯧꯔꯛꯄ ꯃꯥꯟꯗꯣꯏꯅꯤꯅꯦꯅ ꯑꯗꯨꯒ ꯑꯩꯅ ꯑꯩꯅ ꯊꯧꯔꯗꯤ ꯀꯔꯝꯕ ꯆꯥꯅꯅꯤ ꯍꯥꯏ ꯑꯗꯨꯒ ꯅꯦꯅꯨꯒꯨꯝꯕ ꯑꯗꯨ ꯅꯠꯇ꯭ꯔꯒ ꯍꯧꯖꯤꯛꯀꯥꯟꯒꯤ ꯑꯃ ꯀꯩꯅꯣ ꯃꯩꯒꯤ ꯑꯃ ꯊꯣꯛꯂꯛꯄꯗꯣ
ꯑꯝ ꯎꯝ
ꯊꯥꯎꯒꯤ ꯅꯠꯇꯕ ꯃꯩꯒꯤ ꯑꯃ ꯊꯣꯛꯂꯛꯄꯗ ꯑꯃ ꯅꯦꯅꯣ ꯃꯥꯟꯕ ꯑꯃ ꯂꯩꯕꯗꯣ
ꯀꯩꯏ
ꯑꯗꯨ ꯆꯥꯅꯅꯤ ꯑꯩꯅ ꯍꯥ ꯑꯗꯨꯕꯨ ꯒꯥꯔꯤ ꯑꯆꯧꯕ ꯃꯥꯟꯕ ꯒꯥꯔꯤ ꯑꯆꯧꯕ ꯇꯧꯕꯒꯤ ꯃꯒꯨꯟ ꯑꯇ ꯌꯥꯎꯗꯦ ꯉꯝꯃꯔꯣꯏꯅ ꯍꯥꯏꯕ ꯒꯥꯔꯤ ꯑꯆꯧꯕ ꯃꯒꯨꯟ ꯌꯥꯎꯗꯦ ꯍꯥꯏꯕ
ꯊꯧꯅꯤ ꯊꯧꯅꯤꯌꯦ ꯄꯣꯠꯅꯤꯗ ꯅꯠꯇ꯭ꯔꯥ ꯊꯧꯔ ꯅꯨꯄꯤꯅꯒ ꯊꯧꯔꯒ ꯂꯩ ꯌꯥꯕꯗꯏ
ꯍꯧꯖꯤꯛꯀꯥꯟꯁꯤ ꯅꯨꯄꯤꯅ ꯂꯣꯏ ꯊꯧꯔꯦ ꯍꯥꯏꯕ ꯅꯍꯥꯟꯅꯦ ꯊꯥꯔꯗꯅꯦ ꯂꯩ ꯃꯆꯨꯗ ꯑꯃ ꯊꯧꯔꯛꯑꯦꯕꯀ ꯈ꯭ꯔꯥ ꯅꯨꯄꯤꯅ ꯏꯃ ꯃꯥꯏꯗꯨꯗꯤ ꯄꯨꯔꯥ ꯃꯥ ꯃꯇꯣꯝꯗꯒꯤꯩ ꯊꯝꯕꯩ ꯇꯥꯏꯞꯅꯦ ꯍꯥꯏꯗꯤ ꯂꯩ ꯃꯆꯨꯗꯨꯗꯤ ꯂꯩ ꯃꯆꯨꯗꯨꯗꯤ ꯀꯅꯥꯅ ꯊꯧꯅꯔꯝꯅꯤ ꯅꯠꯇ꯭ꯔꯣ ꯑꯗꯨ ꯂꯩ ꯃꯆꯨꯗꯒ ꯊꯝꯃꯦ ꯑꯗꯨꯗꯨꯒ ꯃꯁꯛꯁꯨ ꯌꯥꯝ ꯐꯖꯩꯑꯕ ꯅꯨꯄꯤꯗꯣ ꯑꯗꯨꯒ ꯈꯪꯗꯦ ꯄꯣꯠꯁꯨ ꯌꯥꯝ ꯇꯥꯏ ꯍꯥꯏꯕ
ꯑꯗꯨꯃꯥꯏꯅ ꯑꯩꯈꯣꯏꯁꯨ ꯍꯥꯏꯅꯤꯡꯉꯦ ꯃꯗꯨꯒꯤ ꯀꯩꯅꯣꯗꯣ ꯑꯩꯈꯣꯏꯁꯨ ꯍꯥꯏꯍꯟꯅꯤꯡꯉꯦꯕ ꯃꯤꯅꯒ ꯑꯗꯨ
ꯑ ꯑꯩꯗꯤ ꯑꯩꯗꯤ ꯑꯩꯈꯣꯏ ꯄꯥꯗꯒ ꯑꯩꯈꯣꯏ ꯄꯥꯗꯒ ꯑꯦ ꯁꯤ ꯍꯧꯖꯤꯛꯀꯤꯗꯨꯣ ꯌꯦꯡꯉꯨꯅꯦ ꯀꯥꯏꯅ ꯈꯣꯠ ꯄꯗꯒ ꯍꯥꯏꯅꯦꯕ
ꯑꯁ ꯂꯥꯏ ꯍꯥꯏꯍꯟꯅꯤꯡꯉꯦ ꯑꯁ ꯇꯨꯡꯂꯣꯞ ꯆꯥꯗ ꯌꯥꯗꯦꯅꯦ
ꯌꯥꯗꯤ ꯑꯣꯏꯔ